ꯑꯥꯎ ꯇꯥꯌꯦ ꯇꯥꯌꯦ ꯇꯥꯌꯦ ꯇꯥꯌꯦ
ꯑꯣ ꯑꯣ ꯐꯖꯅ ꯇꯥꯔꯦ ꯍꯧꯖꯤꯛꯇꯤ ꯀꯔꯤ ꯇꯧꯔꯦ
ꯍꯧꯖꯤꯛꯇꯤ ꯑꯗꯨꯝ ꯆꯞ ꯃꯥꯟꯅꯑꯦꯗ ꯑꯗꯨꯝ ꯐꯝꯂꯒ ꯂꯩꯌꯦ ꯀꯩꯁꯨ ꯇꯧꯅꯤꯡꯉꯥꯏ ꯂꯩꯇꯦ
ꯑꯧ
ꯃꯤꯁꯨ ꯂꯥꯛꯇꯕꯅꯤꯅꯀꯣ
ꯑꯧ ꯆꯥꯛꯆꯥ ꯆꯥꯛ ꯊꯣꯡꯅꯤꯉꯥꯏ ꯁꯦꯝ ꯁꯥꯁꯤꯔꯥ ꯍꯥꯏꯅ ꯂꯩꯔꯦ
ꯀꯩ ꯌꯦꯟꯁꯥꯡ ꯊꯣꯡꯅꯤꯉꯥꯏ ꯇꯧꯕꯅꯣ
ꯉꯁꯤꯁꯦ ꯀꯦꯕꯦꯖ ꯑ ꯀꯣꯕꯤꯗꯣ
ꯎꯝ
ꯑꯗꯨꯅꯤ ꯀꯣꯕꯤ ꯁꯥꯛ ꯍꯥꯏꯕꯗꯣ ꯇꯧꯒꯦꯅ
ꯑꯆꯥ ꯆꯥ
ꯁꯥꯔꯦ ꯑꯗꯨꯗ
ꯄꯤꯗꯤ ꯀꯣꯕꯤꯁꯦ ꯑꯁ ꯍꯥꯏꯗꯤ ꯕꯣꯔꯗꯤꯡꯗ ꯂꯩꯕ ꯀꯥꯟꯗ ꯆꯥꯕ ꯄꯦꯟꯈ꯭ꯔꯕꯅꯤ
ꯑꯥ ꯍꯣꯏ
ꯀꯣꯕꯤ ꯄꯟꯕꯁꯦ ꯑꯁ ꯁꯦꯡꯕ ꯇꯜꯂꯦ
ꯎꯝ ꯀꯣꯕꯤꯁꯦ ꯀꯩꯅꯣ ꯇꯧꯋꯦ ꯀꯨꯏꯅꯁꯨ ꯆꯥꯕ ꯃꯅꯝꯁꯦ
ꯎꯝ
ꯅꯣꯡ ꯐꯥꯗꯣꯛꯀꯨꯝꯕ ꯅꯠꯇ꯭ꯔꯗꯤꯀꯣ
ꯎꯝ
ꯑꯗꯨꯝ ꯀꯨꯏꯅ ꯆꯥꯕꯁꯤ ꯌꯥꯝ ꯍꯥꯎꯇꯕ ꯃꯥꯗꯤ ꯃꯅꯝ ꯃꯅꯝꯁꯨ ꯌꯥꯝ ꯀꯜꯂꯦꯕ
ꯑꯣ ꯑꯗꯣ ꯀꯣꯕꯤꯁꯦ ꯁꯤ ꯀꯣꯕꯤꯒꯤꯁꯦ ꯍꯥꯏꯗꯤ ꯐꯨꯠꯂꯒ ꯆꯥꯕꯗꯀꯣ ꯁꯥ ꯌꯤꯟꯖꯥꯡ ꯑ ꯁꯥꯗ ꯊꯣꯉꯒ ꯑꯗꯨꯝ ꯐꯨꯠꯂꯒ ꯆꯥꯕꯗꯤ ꯑꯗꯨꯝ ꯍꯥꯎ ꯌꯥꯏꯑꯦꯕ ꯅꯠꯇ꯭ꯔꯒ ꯑꯁ ꯍꯦꯟꯖꯥꯡꯕꯨꯗꯤ ꯄꯦꯜꯂꯦ
ꯍꯣꯏ ꯍꯦꯟꯖꯥꯡꯗꯤ ꯑꯗꯨꯝ ꯇꯧꯏ ꯏꯆꯥ ꯅꯨꯄꯥꯅ ꯀꯥꯡꯍꯥꯎꯗꯨꯗꯤ ꯀꯣꯕꯤ ꯁꯥꯗꯨꯗꯤ ꯄꯥꯝꯃꯦ ꯍꯥꯏꯕ ꯑꯗꯨꯒꯤ ꯑꯩꯅ ꯊꯣꯏꯕꯣꯡꯒꯤ ꯃꯔꯨꯗꯣ ꯑꯗꯨꯅ ꯑꯩꯅ ꯇꯥꯛꯑꯒ ꯑꯃꯨꯛ ꯃꯗꯨꯅ ꯑꯩꯉ ꯑꯩꯒꯤ ꯀꯥꯡꯉꯧ ꯉꯧꯕ
ꯑꯁ ꯊꯨꯏꯕꯣꯡꯒꯤ ꯃꯔꯨꯗ ꯍꯥꯎꯕꯅꯤꯍꯦ
ꯑ ꯑꯗꯨꯛ
ꯑꯗꯨꯒ ꯀꯩꯅꯣ ꯊꯨꯏꯕꯣꯡ ꯊꯩꯕꯣꯡꯗꯤ ꯍꯥꯎꯗꯦꯕ ꯑꯗꯨ ꯊꯩꯕꯣꯡꯒꯤ ꯃꯔꯨꯗꯣ
ꯃꯔꯨꯗꯣ
ꯃꯔꯨ ꯀꯪꯈ꯭ꯔꯕ ꯀꯪꯈ꯭ꯔꯕꯗꯣ ꯑꯗꯨ ꯉꯧꯔꯒꯀꯣ ꯑꯗꯨꯝ
ꯎꯝ
ꯆꯠꯅꯤꯒꯨꯝꯕ ꯏꯔꯣꯟꯕꯒꯨꯝꯕ ꯁꯦꯝꯕꯁꯨ ꯑꯗꯨꯝ ꯍꯥꯎ
ꯍꯣꯏ ꯑꯗꯨꯅꯤ ꯑꯩꯅ ꯑꯗꯨꯁ ꯉꯁꯤꯁꯦ ꯍꯧꯖꯤꯛ ꯂꯧꯔꯒ ꯁꯥꯠꯂꯒꯀꯣ
ꯎꯝ
ꯁꯨꯒꯥꯏꯔꯒ ꯑꯃꯨꯛ ꯉꯧꯕ
ꯎꯝ
ꯑꯗꯨ ꯃꯣꯔꯣꯛ ꯃꯦꯠꯄꯗꯁꯨ ꯍꯥꯎꯋꯦ ꯑꯗꯨ ꯃꯣꯔꯦꯛ ꯃꯦꯠꯄꯗ ꯀꯔꯤꯅꯣ ꯎꯝ ꯍꯪꯒꯥꯝ ꯑꯀꯪꯕꯗꯣ
ꯎꯝ
ꯑꯗꯨ ꯊꯝꯔꯁꯨ ꯃꯍꯥꯎꯗꯤ ꯑꯗꯨꯝ ꯀꯩꯅꯣ ꯇꯧꯕꯅꯤ
ꯍꯪꯒꯥꯝ ꯑꯀꯪꯕꯒ ꯆꯥꯒꯗꯕ
ꯎꯝ ꯍꯪꯒꯥꯝ ꯑꯀꯪꯕꯗꯣ ꯑꯗꯨꯝ ꯁꯣꯏꯔꯒꯀꯣ ꯃꯥꯒꯤ ꯑꯃꯦꯠꯄꯗꯨꯗ ꯇꯧꯕꯒꯥꯟꯗ ꯃꯍꯥꯎ ꯑꯃ ꯂꯩꯌꯦ
ꯑꯠꯆꯥ ꯆꯥ ꯑꯩꯁꯨ ꯇ꯭ꯔꯥꯏ ꯇꯧꯕ
ꯑ ꯍꯥꯥꯎꯕꯅꯤ
ꯂꯨꯒꯥꯏꯌꯨꯝ ꯍꯜꯂꯛꯑꯀꯥꯟꯗꯀꯣ
ꯍꯥ ꯈꯨꯟꯗ ꯆꯠꯄ ꯀꯥꯟꯗ ꯑꯩ ꯏꯅꯦꯝꯕꯣꯛꯅ ꯑꯗꯨ ꯍꯦꯛ ꯍꯦꯛ ꯁꯦꯝꯕꯤꯕꯒꯩ ꯏꯆꯥ ꯅꯨꯨꯄꯥꯅ ꯑꯁ ꯃꯃꯤ ꯅꯪꯗꯤ ꯀꯔꯤꯒꯤꯔꯥ ꯏꯃꯥ ꯅꯪ ꯀꯔꯤꯒꯤꯔꯥ ꯍꯥꯏꯌꯦ ꯅꯪꯗꯤ ꯏꯕꯣꯛꯒꯨꯝꯅ ꯁꯦꯝꯕ ꯍꯩꯇꯦ ꯍꯥꯏꯕ ꯑꯩꯅ ꯇꯜꯂꯦ ꯏꯕꯣꯛꯀꯤꯗꯤ ꯌꯥꯝ ꯍꯥꯎꯋꯦ ꯑꯗꯣ ꯊꯩꯕꯣꯡꯗꯨꯗꯤ ꯃꯥ ꯍꯥꯟꯅꯗꯤ ꯆꯥꯕꯅꯦ ꯑꯗꯣ ꯍꯟꯗꯛ ꯆꯥꯅꯤꯡꯗꯦꯅꯀꯣ ꯃꯔꯨꯒꯤꯗꯃꯛ ꯆꯥꯔꯒ ꯃꯔꯨꯁꯦ ꯁꯦꯝꯕꯤꯌꯣ ꯁꯦꯝꯕꯤꯌꯣ ꯍꯥꯏꯕ
ꯎꯝ
ꯃꯔꯨꯁꯤꯅ ꯍꯦꯟꯅ ꯑꯗꯨꯝ ꯑꯇꯣꯞꯄꯗꯁꯨ ꯀꯣ
ꯎꯝ
ꯑꯗꯨꯝ ꯆꯥ ꯆꯥꯕ ꯃꯥꯜꯂꯦ ꯃꯔꯨꯁꯦ ꯐꯖꯅ ꯌꯣꯜꯂꯦ ꯀꯦꯖꯤꯗꯁꯨ ꯀꯣ
ꯍꯣꯏ ꯃꯔꯨꯗꯤ ꯑꯁ ꯌꯥꯝ ꯍꯥꯎꯋꯦ ꯑꯩꯈꯣꯏ ꯑꯉꯥꯡ ꯑꯣꯏꯔꯤ ꯀꯥꯟꯗ ꯍꯧꯖꯤꯛꯁꯨ ꯑꯉꯥꯡ ꯑꯗꯨꯝ ꯑꯣꯏꯌꯦꯕ ꯑꯗꯣ ꯍꯣꯏ ꯄꯤꯛꯄ ꯀꯥꯟꯗꯀꯣ ꯑꯩꯈꯣꯏ ꯊꯣꯏ ꯕꯨꯡꯒꯤ ꯃꯔꯨ ꯑꯩꯈꯣꯏ ꯆꯥꯕꯗ ꯑꯗꯨꯝ ꯁꯦꯚꯦꯟ ꯑꯗꯨꯝ ꯈꯣꯝꯕꯗꯣ ꯈꯣꯝꯕꯗꯣ ꯑꯗꯨ ꯈꯣꯝꯂꯒ ꯍꯣꯏ ꯈꯣꯝꯂꯒ ꯀꯪꯔꯒ ꯍꯣꯏ ꯍꯣꯏ ꯑꯗꯨꯝ ꯇꯧꯕꯗ ꯑꯁ ꯌꯥꯝ ꯅꯨꯡꯁꯤꯅꯦ ꯑꯉꯥꯡ ꯑꯣꯏꯔꯤ ꯀꯥꯟꯗꯣ
ꯍꯣꯏ ꯑꯗꯣ ꯉꯁꯤ ꯎꯝ
ꯅꯣꯡ ꯆꯨꯕ ꯀꯥꯟꯗ ꯀꯥꯡꯕꯨꯛ ꯀꯥꯡꯕꯨꯛ ꯐꯝꯃꯒ ꯑꯗꯨꯝ ꯉꯧꯔꯒ ꯆꯥꯕꯗꯣ ꯋꯥꯔꯤꯒ ꯇꯧꯕ ꯑꯁ ꯌꯥꯝ ꯅꯨꯡꯉꯥꯏꯔꯦ ꯍꯣꯏ
ꯃꯥꯗꯤ ꯍꯦꯟꯅ ꯀꯪꯉ ꯐꯖꯅ ꯀꯪꯉꯒ ꯃꯍꯥꯎ ꯑꯃ ꯂꯩꯀꯣ ꯊꯨꯝꯇꯛ ꯇꯧꯔꯒ
ꯑꯥ
ꯑꯗꯨꯁꯨ ꯑꯗꯨꯝ ꯍꯥꯎꯕꯅꯦ
ꯍꯣꯏ ꯊꯩꯕꯣꯡꯒꯤ ꯏꯟꯁꯥꯡꯁꯨ ꯑꯗꯨꯝ ꯆꯥꯕ ꯃꯥꯜꯂꯦꯀꯣ
ꯆꯥꯏ ꯑꯗꯨꯁꯨ ꯍꯥꯎꯕꯅꯦ ꯃꯥꯅꯀꯣ ꯍꯥꯎꯕꯁꯤꯗꯤ ꯊꯥꯎ ꯌꯥꯝꯕꯗꯨꯅ ꯍꯦꯟꯅ ꯍꯥꯥꯎꯕꯅꯦ ꯃꯥ ꯉꯧꯕꯗꯨꯀꯣ ꯀꯩꯅꯣ ꯉꯧ
ꯆꯥꯗ꯭ꯔꯦ ꯇ꯭ꯔꯥꯏ ꯇꯧꯗ꯭ꯔꯦ ꯑꯩꯗꯤ
ꯎꯝ ꯍꯥꯎꯕꯅꯦ ꯑꯗꯨ ꯃꯨꯟꯗꯕꯗꯣ ꯅꯧꯕꯗꯣ ꯌꯥꯝ ꯍꯥꯎ ꯕꯅꯦ ꯑꯗꯨ ꯀꯟ ꯀꯜꯂꯛꯄꯗꯨꯁꯨ ꯑꯗꯨꯝ ꯌꯥꯏ ꯑꯗꯨ ꯑꯩꯒꯤꯗꯤ ꯎꯝ ꯃꯍꯥꯎꯗꯣ ꯑ ꯊꯨꯝꯃꯟꯕꯒꯤ ꯍꯥꯎꯇꯦ ꯑꯗꯣ ꯅꯧꯔꯤꯉꯩꯗ ꯆꯥꯕꯗꯣ
ꯑꯥ
ꯑꯗꯨꯗꯤꯍꯥꯎꯋꯦ
ꯃꯤ ꯃꯌꯥꯝꯅ ꯍꯥꯏꯌꯦꯀꯣ ꯑꯗꯣ
ꯎꯝ
ꯊꯩꯕꯣꯡꯒꯤ ꯏꯟꯁꯥꯡꯁꯦ ꯐꯖꯅ ꯊꯣꯡꯉꯗꯤ ꯑꯗꯨꯝ ꯌꯦꯟ ꯌꯦꯟꯁꯥꯒꯨꯝꯕ ꯑꯗꯨꯝ ꯃꯥꯜꯂꯦ ꯍꯥꯏꯌꯦꯅꯦ
ꯎꯝ ꯑꯗꯨꯅꯦ ꯃꯥꯅ ꯊꯥꯎ ꯌꯥꯝꯗ꯭ꯔꯗꯤ ꯈꯔꯗꯤ ꯀꯩꯅꯣ ꯇꯧꯋꯦ ꯊꯥꯎ ꯌꯥꯝꯃꯒ ꯃꯍꯤ ꯌꯥꯝꯗꯕꯤꯗ ꯀꯥꯡꯉꯧ ꯑꯣꯏꯅ ꯆꯥꯕꯗꯨꯅ ꯍꯦꯟꯅ ꯍꯥꯎꯕ ꯑꯗꯣ ꯃꯍꯤꯗꯨꯁꯨ ꯑꯗꯨꯝ ꯍꯥꯞꯂꯒ ꯆꯥꯏꯌꯦ
ꯑꯣ ꯑꯩꯁꯨ ꯑꯃꯨꯔꯛ ꯑꯗꯨꯝ ꯇ꯭ꯔꯥꯏ ꯇꯧꯔꯒ ꯇꯧꯔꯅꯤ
ꯇ꯭ꯔꯥꯏ ꯇꯧꯋꯣ ꯍꯥꯎꯕꯅꯦ ꯑꯗꯨꯕꯨ ꯈꯨꯠꯁꯦ ꯃꯣꯠꯄ ꯀꯩꯅꯣ ꯇꯧꯒꯟꯕꯒꯤ ꯄꯨꯡ ꯄꯥꯏ ꯄꯥꯏꯅꯤꯡꯗꯕꯅꯤ
ꯑꯣ
ꯑꯗꯨꯁꯨꯨ ꯀꯩꯅꯣꯅꯦ ꯑ ꯀꯣꯕꯤ ꯃꯍꯤ ꯂꯩꯗꯅ ꯑꯩꯈꯣꯏ ꯊꯥꯎꯗꯣ ꯑꯦ ꯀꯣꯕꯤ ꯍꯥꯏꯌꯦ ꯌꯨꯕꯤꯒꯤ ꯊꯥꯎꯗꯣ ꯑꯗꯨ ꯂꯩ ꯔꯗꯤ ꯈꯨꯠꯇꯤ ꯕꯦꯔꯥ ꯂꯩꯥꯇꯦ ꯍꯦꯛ ꯁꯦꯝꯕ ꯂꯣꯏꯔꯒ ꯑꯩꯈꯣꯏꯗꯤ ꯌꯥꯝ ꯃꯣꯠꯂꯁꯨ ꯑꯗꯨ ꯍꯦꯛꯇ ꯃꯦꯠꯂꯒ ꯈꯨꯠꯇꯣ
ꯑꯥ
ꯈꯨꯗꯛꯇ ꯊꯣꯛꯄꯅꯦ ꯑꯗꯨ ꯑꯆꯥꯊꯥꯎ ꯀꯦꯔꯣꯁꯤꯟꯗꯒꯤ ꯍꯦꯟꯅ ꯃꯅꯝꯁꯨ ꯅꯨꯡꯉꯥꯏꯕ ꯑꯗꯨꯒ ꯁꯦꯡꯕꯁꯨ ꯍꯦꯟꯕ ꯈꯔꯅ ꯑꯆ ꯊꯥꯎ ꯄꯥꯏꯗꯅ ꯑꯆꯊꯥꯎꯗꯒꯤ ꯑꯗꯣ ꯀꯣꯕꯤꯒꯤ ꯅꯠꯇꯕ ꯅꯠꯇꯕ ꯑꯁ ꯌꯨꯕꯤꯒꯤꯗꯣ
ꯎꯝ
ꯌꯨꯕꯤ ꯊꯥꯎ ꯀꯣꯛꯇ ꯇꯩꯕ ꯂꯩꯥꯕꯗꯣ ꯑꯗꯨ ꯌꯥꯝ ꯐꯕꯅꯦ ꯀꯦꯔꯣꯁꯤ ꯁꯤꯟꯒꯨꯝꯕꯗꯤ ꯃꯅꯝ ꯀꯥꯂꯦꯗꯅꯀꯣ ꯑꯩꯈꯣꯏ ꯈꯨꯠꯇ ꯄꯥꯏꯕꯀꯥꯟꯗ ꯎꯝ ꯊꯣꯛꯑꯦ ꯍꯥꯏꯅ ꯈꯔ ꯑꯗꯨ ꯄꯥꯏꯌꯦ ꯑꯗꯨ ꯑꯗꯨꯗꯤ ꯅꯝꯊꯤꯌꯦ ꯑꯩꯈꯣꯏ ꯑꯃꯨꯛ ꯀꯩꯅꯣ ꯆꯥꯕꯗꯁꯨ ꯅꯨꯡꯉꯥꯏꯇꯦ ꯑꯗꯨ
ꯎꯝ
ꯀꯣꯛꯐꯩ ꯌꯨꯕꯤꯒꯤ ꯃꯍꯤꯗꯨꯗꯤ ꯄꯥꯏꯕꯁꯨ ꯅꯨꯡꯉꯥꯏꯕ ꯈꯨꯠꯇꯁꯨ ꯊꯣꯛꯄ ꯅꯨꯉꯥꯏꯕꯅꯤ
ꯑꯣ ꯑꯣ ꯑꯣ
ꯇꯔꯥꯏ ꯇꯧꯋꫭ ꯅꯧꯕꯗꫭ ꯌꯥꯝ ꯍꯥꯎꯕꯅꯤ
ꯑꯩꯈꯣꯏꯒꯤ ꯀꯩꯅꯣ ꯑꯩꯈꯣꯏꯒꯤ ꯆꯤꯡꯗꯗꯤ ꯌꯥꯝ ꯍꯦꯟꯖꯥꯡ ꯅꯨꯄꯤꯗꯣ ꯖꯥꯠ ꯖꯥꯠ ꯑꯗꯨꯝ ꯃꯈꯟ ꯃꯈꯟ ꯑꯗꯨꯝ ꯊꯣꯛꯄꯅꯤꯅꯀꯣ ꯑꯩ ꯑꯩꯈꯣꯏꯅ ꯈꯪꯗꯕꯒꯤꯅꯦ ꯑꯗꯨꯝ ꯃꯤꯛꯁ ꯑꯁꯤꯕꯒ ꯀꯝ ꯀꯝꯕꯥꯏꯟ ꯇꯧꯔꯗꯤ ꯑꯗꯨꯝ ꯄꯨꯜꯂꯒꯗꯤ ꯑꯗꯨꯝ ꯆꯥꯒ ꯆꯥꯕ ꯍꯥꯎꯔꯅꯤ ꯑꯗꯨꯝ ꯇ꯭ꯔꯥꯏ ꯇꯧꯗꯕꯗꯣ ꯑꯩꯈꯣꯏꯅ ꯇ꯭ꯔꯥꯏ ꯇꯧꯗꯕꯒꯤꯅꯦ ꯑꯗꯨꯝ ꯃꯈꯟ ꯃꯈꯟ ꯌꯥꯝ ꯂꯩꯕꯅꯦ ꯍꯥꯎꯕꯀꯣ
ꯍꯣꯏꯅꯦ ꯍꯥꯟꯅ ꯀꯔꯤꯔꯥ ꯆꯤꯡꯗ ꯎꯝ ꯑꯩꯈꯣꯏ ꯑꯁ ꯄꯥꯏꯕꯁꯨ ꯀꯤꯌꯦ ꯍꯥꯏꯕ ꯑꯃ ꯂꯩꯕꯅꯦ ꯀꯩꯅꯣꯒꯤꯗꯣ ꯄꯥꯟꯁꯨ ꯃꯥꯟꯕ ꯑꯗꯣ ꯏꯁ꯭ꯅꯦꯛꯀꯤ ꯀ꯭ꯔꯤ ꯏꯁ꯭ꯅꯦꯛ ꯄ꯭ꯂꯥꯟꯗꯤ ꯅꯠꯇꯕ ꯑꯃ ꯍꯥꯏꯅꯦ
ꯑꯣ ꯈꯪꯉꯦ ꯈꯪꯉꯦ
ꯑꯣ ꯒꯔꯤꯟꯗ ꯋꯥꯏꯠ ꯈꯤꯇꯪ ꯈꯤꯇꯪ ꯆꯠꯄꯗꯣ ꯑꯗꯨ ꯌꯦꯡꯕꯀꯥꯟꯗꯁꯨ ꯍꯥꯎꯗꯧꯕ ꯃꯥꯥꯟꯗꯦꯗ ꯑꯗꯨ ꯃꯅꯤꯄꯨꯔꯗ ꯐꯥ ꯑꯣ ꯍꯣꯏ ꯑꯗꯨ ꯅꯍꯥꯟ ꯁꯦꯝꯃꯒ ꯀꯣ
ꯑꯥ
ꯐꯣꯟꯗ ꯌꯦꯡꯕꯀꯥꯟꯗ ꯑꯁ ꯁꯤꯗꯤ ꯑꯩ ꯌꯨꯝ ꯆꯠꯂꯒ ꯑꯩꯁꯨ ꯆꯥꯒꯅꯤ ꯍꯥꯏꯕꯅꯦ ꯑꯩꯈꯣꯏꯕꯨ ꯁꯣꯝꯗꯗꯤ ꯑꯗꯨꯝ ꯌꯥꯝ ꯍꯧꯕꯅꯤꯅꯀꯣ ꯄꯥꯝꯃꯨꯌꯦꯕꯀꯣ ꯑꯗꯨ ꯆꯥꯕꯒ ꯃꯤ ꯁꯤꯗꯕꯕꯨ ꯑꯩꯁꯨ ꯆꯥꯒꯅꯤ ꯍꯥꯏꯕꯅꯦ
ꯑꯥ
ꯌꯥꯝ ꯍꯥꯎꯕ ꯃꯥꯜꯂꯦ ꯑꯗꯨ ꯎꯝ ꯅꯨꯄꯤ ꯑꯃꯅ ꯁ ꯀꯨꯀꯤ ꯅꯨꯄꯤ ꯑꯃ ꯎꯝ ꯑꯩꯈꯣꯏ ꯈꯨꯟꯗ ꯄꯥꯜꯂꯛꯑꯦ ꯑꯗꯨ ꯊꯣꯡꯔꯒ ꯆꯥꯕꯒꯤ ꯃꯤꯅ ꯅꯣꯛꯅꯌꯦꯕꯀꯣ ꯑꯗꯨ ꯅꯨꯄꯤꯕꯨ
ꯑꯥ
ꯑꯦ ꯑꯗꯨꯒꯨꯝꯕ ꯃꯥꯗꯤ ꯊꯣꯡꯔꯒ ꯆꯥꯏ ꯍꯥꯏꯌꯦ ꯑꯗꯨ ꯀꯔꯤꯁꯨ ꯇꯧꯗꯕ꯭ꯔꯥ ꯍꯥꯏ ꯇꯧꯗꯦ ꯍꯥꯎꯋꯦ ꯍꯥꯎꯋꯦ ꯍꯥꯏꯅ ꯑꯩꯁꯨ ꯃꯍꯥꯎ ꯇꯪꯂꯗꯤ ꯐꯥꯒꯗꯧꯕ ꯍꯥꯏꯅ ꯑꯗꯨ ꯅꯨꯃꯤꯠꯇ ꯈꯜꯂꯕꯅꯤ ꯑꯗꯨ ꯁꯤ ꯍꯟꯗꯥ ꯎꯝ ꯌꯦꯡꯂꯒ ꯃꯅꯤꯄꯨꯔꯗꯁꯨ ꯊꯥꯏꯌꯦ ꯀꯅꯥꯔ ꯐꯖꯥꯟꯅ ꯊꯥꯔꯒꯀꯣ ꯑꯗꯨ ꯌꯣꯟꯅꯤꯉꯥꯏ ꯍꯧꯍꯜꯂꯒ ꯑꯗꯨ ꯌꯣꯟꯕ ꯌꯥꯔꯗꯤ ꯑꯩꯈꯣꯏ ꯈꯨꯟꯗꯁꯨ ꯐꯖꯥꯅ ꯊꯥꯔꯒ ꯆꯥꯕ ꯇꯥꯔꯦ ꯌꯗ꯭ꯔꯁꯨ ꯏꯃꯨꯡꯒꯤ
ꯎꯝ ꯃꯅꯤꯁꯨ ꯋꯥ ꯂꯥꯛꯑꯀꯥꯟꯗ ꯇꯥꯒꯅꯤ
ꯑꯥ ꯍꯣꯏ ꯅꯥꯄꯤꯁꯤꯡꯁꯨ ꯑꯗꯨꯝ ꯆꯥꯕ ꯌꯥꯕ ꯌꯥꯝ ꯂꯩꯌꯦꯗꯀꯣ
ꯎꯝ
ꯑꯩꯈꯣꯏ ꯆꯥꯗꯕꯗꯨ ꯈꯨꯟ ꯑꯃꯗ ꯑꯃꯨꯛ ꯆꯥꯔꯝꯕ ꯑꯌꯥꯝꯕ ꯑꯗꯨꯝ ꯌꯦꯡꯔꯒ ꯆꯥꯕ ꯌꯥꯕ ꯌꯥꯝꯃꯦ
ꯍꯣꯏ ꯎꯝ ꯑꯗꯨꯒ ꯃꯤꯇꯩꯩ ꯈꯣꯏꯒꯤꯁꯦ ꯀꯩꯅꯣ ꯂꯣꯇꯁꯀꯤ ꯃꯅꯥꯗꯣ ꯂꯣꯛꯇꯁꯀꯤ ꯃꯅꯥꯗꯣ ꯑꯁ ꯁꯤꯡꯖꯨꯁꯦ ꯌꯥꯝ ꯍꯥꯎꯋꯅꯤ ꯌꯣꯡꯉꯒ ꯆꯥꯕꯗꯣ
ꯍꯥꯎꯋꯦ
ꯑꯗꯨꯁꯨꯣ ꯍꯥꯎ__
ꯑꯥ ꯃꯅꯥ ꯅꯧꯕꯗꯨꯁꯨ ꯑꯗꯨ ꯀꯥꯟꯕꯗꯨꯁꯨꯨ ꯍꯥꯎꯋꯦ
ꯍꯣꯏ
ꯅꯥꯎꯕꯗꯤ ꯐꯖꯅ ꯑꯗꯨꯝ ꯍꯧꯖꯤꯛꯁꯦ ꯑꯗꯨꯝ ꯌꯣꯟꯈ꯭ꯔꯦ ꯑꯗꯨꯁꯨ
ꯑꯥ
ꯥꯉꯥꯍꯥꯟ ꯑꯗꯨꯒꯤ ꯂꯣꯛꯇꯥꯛ ꯀꯣꯏꯕ ꯆꯠꯄꯗ ꯑꯁꯤ ꯃꯅꯥꯗ ꯄꯤꯕ ꯑꯩꯈꯣꯏ ꯁꯤꯁꯨ ꯇꯥꯔꯁꯦ ꯀꯜꯂꯦꯗ ꯁꯤ ꯍꯥꯏꯔꯒ ꯁꯤ ꯀꯜꯂꯁꯨ ꯍꯥꯎꯕꯕꯨ ꯍꯥꯏꯅ ꯑꯩꯈꯣꯏ ꯑꯗꯨ ꯅꯨꯃꯤꯠ__ ꯗꯁꯨ ꯑꯩ ꯐꯥꯔꯁ ꯇꯥꯏꯝ ꯑꯣꯏꯅ ꯆꯥꯏꯌꯦꯕ
ꯑꯣ
ꯑꯍꯥꯟꯕ ꯑꯣꯏꯅꯀꯣ ꯃꯣꯏꯅ ꯇꯟꯕꯁꯨ ꯍꯥꯎꯋꯤ ꯍꯥꯏꯅ ꯑꯗꯨꯝ ꯆꯥꯔꯒ ꯀꯩꯁꯨ ꯇꯧꯗꯦ ꯑꯗꯨꯝ ꯍꯥꯎꯋꯦ
ꯑꯣ ꯑꯗꯨꯒ ꯀꯩꯅꯣ ꯑꯩ ꯏꯝꯐꯥꯜꯗ ꯑꯥ ꯁꯣꯏꯔꯦ ꯁꯣꯏꯔꯦ ꯁꯣꯏꯔꯦ ꯁꯣꯏꯔꯦ ꯁꯣꯏꯔꯦ ꯑꯗ꯭ꯋꯥꯏꯗ ꯃꯣꯏꯒꯤ ꯑꯩ ꯑꯗꯨꯝ ꯀꯣꯂꯦꯖꯇ ꯁꯨꯇꯤ ꯂꯩꯕ ꯀꯥꯟꯗ ꯀꯣ
ꯎꯝ
ꯀꯣꯂꯦꯖ ꯁꯨꯇꯤ ꯂꯩꯥꯕ ꯀꯥꯟꯗ ꯑꯩ ꯀꯣꯂꯦꯖꯇꯒꯤ ꯂꯥꯛꯄꯅꯤꯕ ꯑꯗꯨ ꯂꯝꯕꯤꯗ ꯌꯣꯟꯕꯗꯣ ꯃꯣꯏ ꯂꯝꯕꯤꯗ ꯌꯣꯟꯕꯗꯣ ꯑꯩ ꯏꯃꯥꯟꯅꯕ ꯑꯃꯅ ꯇ꯭ꯔꯥꯏ ꯇꯧꯑꯣ ꯌꯥꯝ ꯍꯥꯎꯕꯅꯤ ꯌꯥꯝ ꯍꯥꯎꯕꯅꯤ ꯑꯩ ꯑꯩꯁ ꯆꯥꯔꯣꯏ ꯁꯤꯁꯤꯡꯁꯦ ꯍꯥꯎꯔꯝꯃꯣꯏꯗ ꯀꯔꯤꯅꯣ ꯑꯩ ꯑꯗꯨꯝ ꯍꯥꯏꯕꯅꯤꯕ ꯑꯗꯨꯒ ꯑꯃꯔꯛ ꯇ꯭ꯔꯥꯏ ꯇꯧꯑꯣ ꯑꯃꯔꯛ ꯇ꯭ꯔꯥꯏ ꯇꯧꯑꯣ ꯍꯧꯖꯤꯛꯇꯤ ꯑꯁ ꯌꯥꯝ ꯆꯥꯅꯤꯡꯕꯗꯣ
ꯑ ꯑꯃꯨꯛ ꯑꯃꯨꯛꯀ ꯑꯁ ꯆꯥꯕ ꯐꯪꯉꯗꯤ ꯍꯥꯏꯗꯔ
ꯍꯣꯏ ꯍꯣꯏ
ꯆꯥꯕ ꯑꯃꯨꯛ ꯆꯥꯅꯤꯡꯉꯦꯀꯣꯅ ꯈꯜꯂꯦꯕ
ꯑꯥ
ꯎꯝ ꯑꯁ ꯍꯧꯖꯤꯛꯇꯤ ꯆꯥꯗꯦꯗ ꯑꯩ ꯃꯄꯥꯜꯁꯤꯁꯨ ꯌꯦꯡꯉꯨꯅꯦ ꯃꯔꯥꯁꯨ ꯆꯥꯏꯌꯦ ꯃꯥꯒꯤ ꯑꯥ ꯂꯩꯗꯣ ꯁꯥꯠꯄ ꯂꯣꯏꯕ ꯀꯥꯟꯗꯁꯨ ꯃꯔꯨꯗꯣ ꯀꯩꯅꯣꯗ ꯑꯗꯨꯁꯨ ꯆꯥꯏꯌꯦ ꯃꯅꯥꯁꯨ ꯆꯥꯏ ꯃꯥꯒꯤꯁꯦ ꯆꯥꯕ ꯌꯥꯝꯃꯤꯀꯣ
ꯍꯣꯏ ꯍꯣꯏ ꯍꯣꯏ ꯑꯩꯈꯣꯏꯅ ꯈꯪꯗꯕꯒꯤꯅꯦ ꯌꯥꯝ
ꯎꯝ ꯍꯣꯏ ꯄꯨꯈ꯭ꯔꯤꯗ ꯍꯧꯕ ꯑꯃꯁꯨ ꯂꯩꯌꯦꯅꯦ ꯎꯝ ꯂꯣꯇꯁ ꯅꯠꯇꯕꯀꯣ ꯑꯗꯨꯁꯨ ꯑꯃ ꯆꯥꯕ ꯂꯩꯌꯦ ꯄꯨꯈ꯭ꯔꯤꯒꯨꯝꯕ ꯎꯝ ꯄꯥꯠꯀꯨꯝꯕꯗ ꯍꯧꯕ ꯑꯃꯁꯨ ꯂꯩꯕꯅꯦ
ꯑꯣ
ꯏꯝꯐꯥꯜꯗꯁꯨ ꯌꯣꯟꯕ ꯍꯧꯔꯦ ꯑꯗꯨꯁꯨ
ꯑꯣ
ꯑꯗꯨꯒꯨꯝꯕꯁꯨ ꯀꯔꯃꯥꯏ ꯆꯥꯕꯖꯥꯠꯂ ꯈꯪꯗꯦ
ꯎꯝ
ꯂꯝꯕꯤꯗ ꯑꯩꯈꯣꯏ ꯏꯝꯐꯥꯜꯗꯗꯤ ꯂꯝꯕꯤ ꯃꯇꯥꯏꯗ ꯑꯗꯨꯝ ꯄꯥꯟ ꯇ ꯍꯧꯕ ꯑꯃ ꯂꯩꯌꯦꯕꯀꯣ ꯊꯥꯡꯖꯤꯡꯁꯨ ꯅꯠꯇꯕ ꯑꯗꯨꯒꯤꯗꯨꯁꯨ ꯈꯔ ꯁꯣꯐ ꯑꯣꯏꯕ ꯀꯟꯗꯕ ꯑꯗꯨꯁꯨ ꯆꯥꯏ ꯍꯥꯏꯅꯦ
ꯑꯩ ꯑꯁꯤ ꯃꯄꯥꯟꯗ ꯂꯩꯕꯁꯦ ꯑꯗꯨꯝ ꯈꯪꯉꯦꯕ ꯑꯩꯈꯣꯏꯒꯤ ꯄꯣꯠ ꯆꯩꯩ ꯑꯩꯈꯣꯏ ꯑꯩꯈꯣꯏꯗ ꯂꯥꯛꯏꯕ ꯄꯣꯠ ꯆꯩꯗꯨ ꯁꯣꯔꯁꯇꯤ ꯑꯗꯨꯝ ꯌꯥꯝ ꯂꯩꯌꯦꯕ ꯑꯩꯈꯣꯏꯅ ꯇꯧꯊꯣꯛꯇꯕꯒꯤꯅꯦꯕ ꯈꯪꯗꯕꯒꯤꯀꯣ ꯍꯥꯏꯗꯤ
ꯍꯣꯏ
ꯑꯁꯤꯗ ꯇꯧꯕ ꯊꯕꯛꯁꯦ ꯑꯩꯈꯣꯏꯔꯣꯝꯗꯁꯨ ꯇꯧꯕ ꯑꯗꯨꯝ ꯌꯥꯏꯌꯦꯕ ꯍꯥꯏꯗꯤ ꯑꯩꯈꯣꯏꯅ ꯃꯦꯆꯤꯟꯒꯨꯝꯕ ꯀꯔꯤ ꯀꯔꯤꯅꯣ ꯑꯗꯨꯝ ꯂꯩꯇꯕꯒꯤꯅꯦꯕ ꯑꯩꯈꯣꯏꯅ ꯈꯪꯗꯕꯗꯣ ꯄꯡꯕꯒꯤ ꯍꯥꯏꯇꯥꯔꯦꯀꯣ ꯑꯩꯈꯣꯏꯅ ꯄꯡꯕꯗꯣ ꯍꯣꯏ ꯁꯦꯝꯕ ꯍꯣꯏ ꯑꯗꯨꯒꯤꯅꯤ